ꯑ
ꯍꯜꯂꯣ ꯇꯥꯕ꯭ꯔꯣ
ꯇꯌꯦ
ꯁꯨꯡ ꯉꯥꯡꯕ ꯉꯝꯗ꯭ꯔꯦ ꯋꯥꯃꯟꯕꯒꯤ
ꯈꯪꯗꯦꯗ ꯊꯕꯛꯁꯨ ꯋꯥꯅ ꯁꯨꯔꯁꯨꯀꯣ ꯍꯛꯆꯥꯡꯁꯨ ꯁꯣꯛꯊꯩꯅꯦ
ꯂꯣꯏꯔꯦ ꯉꯁꯤꯗꯤ ꯀꯅꯥ ꯀꯅꯥꯅ ꯈꯪꯗꯦ ꯃꯤ ꯋꯥꯔꯤ ꯄꯨꯡꯇꯧ ꯇꯧꯔꯑꯕ ꯋꯥꯔꯤ ꯄꯨꯡꯁꯥ ꯁꯥꯔꯦ ꯉꯁꯥꯏꯗꯒꯤ
ꯑꯗꯨꯗꯤ ꯋꯥꯕ꯭ꯔꯣ ꯑꯩꯗꯤ ꯊꯕꯛ ꯀ ꯁꯁꯨꯕꯒꯤ ꯋꯥꯕ꯭ꯔꯥ ꯀꯥꯈꯜꯂꯨꯔꯦ ꯑꯁꯇꯪꯒꯤꯁꯤ ꯄꯨꯔꯥ ꯕꯦꯔꯛꯑꯅꯤ
ꯑ ꯑꯁꯇꯪꯁꯤ ꯅꯪꯁꯤ ꯃꯤ ꯑꯃ ꯃꯥꯟꯒ ꯇꯧꯕꯅꯦ ꯅꯪꯒꯤ ꯋꯥꯉꯥꯡ ꯁꯉꯥꯡꯁꯦ
ꯑꯣꯏꯗꯅ ꯑꯩꯅ ꯍꯥꯏꯕꯗꯤ ꯉꯁꯥꯏ ꯋꯥ ꯍꯥꯏꯗꯤ ꯊꯕꯛ ꯇꯧꯔꯨꯕꯒꯤ ꯋꯥꯔꯦꯒ ꯍꯥꯏꯕꯒ ꯃꯥꯜꯂꯦ ꯑꯗꯨꯒ ꯋꯥꯔꯤꯦ ꯁꯥꯟꯕꯤꯒ ꯋꯥꯏꯑꯦ ꯍꯥꯏꯔꯦ ꯑꯁ
ꯋꯥꯔꯤ ꯁꯥꯕꯁꯨ ꯋꯥꯕꯅꯤꯍꯦ ꯋꯥ ꯉꯥꯡꯕꯁꯨ
ꯎ ꯑꯗꯣ ꯍꯣꯏ ꯑꯗꯨ ꯅꯪ ꯅꯟꯁꯇꯣꯛ ꯀꯩ ꯍꯥꯏꯅꯤ ꯄꯨꯡ ꯈꯨ ꯃꯇꯦꯡ ꯁꯥꯟꯅꯔꯛ ꯂꯩꯕ꯭ꯔꯕ
ꯍꯣꯏ ꯄꯨꯡ ꯑꯩꯠꯇꯤꯒꯤ ꯌꯦꯡꯉꯣꯅꯦ ꯄꯨꯡ ꯑꯩꯠꯇꯤ ꯄꯨꯡ ꯑꯅꯤ ꯇꯥꯔꯦ ꯍꯧꯖꯤꯛ
ꯂꯣꯏꯔꯦ ꯅꯪꯁꯨ ꯑꯗꯨꯗꯤ ꯃꯆꯤꯟꯗꯣ ꯄꯨꯔꯥ ꯀꯔꯤ ꯍꯥꯏꯅꯤ ꯁꯤꯊꯔꯝꯝꯕꯅꯤꯀꯣ
ꯃꯗꯤ
ꯂꯣꯏꯔꯦꯍꯦ ꯅꯪꯁꯨ ꯍꯦꯃꯟꯗ꯭ꯔꯣ ꯑꯗꯨꯗꯤ
ꯍꯗꯤ ꯍꯦꯟꯗꯤ
ꯏꯃꯜꯂꯦ ꯏꯃꯥ ꯏꯄꯥꯈꯣꯏ ꯂꯩꯔꯦ ꯑꯁ ꯉꯥꯡꯕꯤꯈ꯭ꯔꯅꯤ ꯑꯗꯣ
ꯅꯪ ꯅꯊꯟ ꯂꯩꯕ꯭ꯔꯣ
ꯑ ꯏꯊꯟꯗ ꯂꯩꯌꯦ ꯅꯨꯡꯉꯥꯏꯅ ꯐꯦꯟ ꯊꯥꯔꯒ ꯎꯝ ꯄꯥꯏꯔꯛꯑꯣ ꯅꯪꯗꯤ ꯄꯥꯏꯕ ꯍꯥꯏꯔꯝꯅꯤꯅ
ꯉꯁꯤꯗꯤ ꯗ꯭ꯌꯨꯇꯤ ꯂꯩꯇꯦ ꯁꯨꯇꯤ
ꯆꯠꯇꯣꯏꯅꯦ ꯍꯣꯔꯦꯟ ꯅꯥꯏ ꯗ꯭ꯌꯨꯇꯤ ꯑꯃꯨꯛꯀ ꯑꯁ ꯅꯥꯏꯠ ꯗ꯭ꯌꯨꯇꯤ ꯆꯠꯄꯗꯣ ꯀꯔꯤ ꯍꯥꯏꯁꯤꯔꯥ ꯌꯥꯝ ꯋꯥꯏ ꯇꯨꯝꯕꯁꯨ ꯁꯨꯡꯄꯪ ꯐꯪꯗꯦ ꯁꯥꯎꯅꯤꯡꯕꯁꯨ ꯎꯝ ꯑꯗꯨꯝ ꯌꯥꯎꯋꯦ ꯇꯨꯝꯅꯤꯡꯕ ꯀꯥꯟꯗꯗꯤ
ꯀꯥꯏꯗꯦꯗ
ꯅꯪꯗꯤ ꯀꯔꯤꯁꯨꯨ ꯀꯥꯏꯗꯦꯅ ꯍꯥꯏꯒꯅꯤ ꯑꯗꯨ ꯑꯣꯏꯔꯁꯨ ꯑꯩꯉꯣꯟꯗꯤ ꯀꯥꯏꯕꯅꯦ ꯑꯗꯨ ꯇꯨꯝꯕ ꯐꯪꯗꯕꯒꯤ ꯋꯥꯕ ꯋꯥꯕꯒꯤ ꯀꯣ
ꯆꯥꯛꯁꯨ ꯑꯃꯨꯛ ꯅꯪꯅ ꯍꯜꯂꯒ ꯊꯣꯡꯕ ꯀꯣ
ꯍꯣꯏ ꯆꯥꯛꯁꯨ ꯍꯜꯂꯛꯑꯒ ꯊꯣꯡꯉꯒ ꯆꯥꯕ
ꯊꯕꯛ ꯐꯩꯌꯦꯀꯣ ꯂꯩꯩꯁꯥꯕꯤꯁꯤ
ꯑꯗꯨꯅꯦ ꯂꯩꯁꯥꯏꯔꯤꯉꯩꯗ ꯊꯕꯛꯁꯨ ꯐꯒꯗꯕ ꯅꯨꯡꯁꯨ ꯅꯨꯡꯉꯥꯏꯊꯣꯛꯀꯗꯕ ꯍꯥꯏꯔꯤꯁꯦ
ꯊꯕꯛ ꯌꯥꯝ ꯐꯩ ꯑꯩꯉꯣꯟꯗꯒꯤ ꯍꯦꯟꯅ ꯅꯪ ꯊꯕꯛ ꯐꯔꯦ
ꯅꯪꯁꯨ ꯐꯔꯝꯅꯤꯗ
ꯊꯛꯄ ꯇꯧꯔꯒ ꯇꯨꯝꯃꯒ ꯂꯩꯔꯦ
ꯀꯩꯒꯤ ꯆꯥꯔ ꯇꯨꯝꯃ ꯆꯥꯔꯥ ꯇꯨꯝꯃ ꯂꯩꯌꯣ
ꯑꯩꯒꯤ ꯅꯨꯄꯤꯅ ꯆꯥꯛ ꯊꯣꯡꯕꯤꯈ꯭ꯔꯦ ꯑꯗꯨꯒ ꯆꯥꯛꯄꯤ ꯑꯩꯒꯤ ꯅꯨꯄꯤꯅ ꯆꯥꯛ ꯏꯟꯖꯥꯡ ꯊꯣꯡꯕꯤꯔꯦ ꯒꯠꯂꯦ ꯆꯛ ꯆꯥꯏꯌꯦ ꯐꯤꯁꯨ ꯃꯥꯅ ꯁꯨꯕꯤꯔꯦ ꯅꯨꯡꯉꯥꯏ ꯅꯨꯡꯉꯥꯏꯃꯜꯂꯦꯗ ꯑꯩ ꯄꯨꯟꯁꯤꯁꯦ
ꯅꯪꯗꯤ ꯁꯨꯡ ꯁꯨ ꯅꯪꯒꯤ ꯐꯤꯔꯣꯟꯐꯥꯎ ꯁꯨꯗ꯭ꯔꯦ
ꯁꯨꯗ꯭ꯔꯦ
ꯅꯪꯗꯤ ꯌꯥꯝ ꯅꯨꯡꯉꯥꯏꯌꯦꯅ
ꯍꯣꯏ
ꯅꯪꯒꯤ ꯅꯨꯄꯤꯗꯤ ꯋꯥꯔꯝꯃꯅꯤꯀꯣ
ꯑꯩꯒꯤ ꯅꯨꯄꯤꯗ ꯋꯥꯈ꯭ꯔꯦ ꯑꯗꯨꯒꯤ ꯑꯗꯨꯒꯤ ꯑꯇꯣꯞꯄ ꯑꯃ ꯊꯤꯕꯅꯤꯅꯦ
ꯀꯔꯤꯅꯣ
ꯑꯗꯨꯒꯤ ꯑꯇꯣꯞꯄ ꯑꯃ ꯊꯤꯕꯅꯤ ꯀꯥꯡꯕꯩ ꯅꯨꯄꯤ ꯑꯃ ꯊꯤꯕꯅꯤ ꯁꯤꯟ ꯌꯥꯝ ꯀꯜꯂꯦꯌꯦ ꯅꯤꯡꯀꯥꯡꯃꯣꯏꯁꯦ
ꯀꯩꯅꯣꯗ ꯐꯕꯅꯦ
ꯃꯆꯤꯟ ꯌꯥꯝ ꯀꯜꯂꯦꯌꯦ ꯃꯣꯏ ꯅꯝꯕꯔ ꯋꯥꯟ ꯇꯧꯕꯗ ꯅꯨꯡ ꯐꯥꯎ ꯀꯥꯏꯌꯦ ꯍꯥꯏꯌꯦꯅꯦ
ꯑꯗꯨꯗꯤꯀꯣ ꯑꯩ ꯍꯥꯏꯕꯤꯒꯦ ꯅꯪ ꯋꯥꯔꯤ ꯈꯪꯗ꯭ꯔꯦ ꯊꯥꯏꯅꯀꯣ ꯊꯥꯏꯅ ꯑꯍꯜ ꯂꯃꯟ ꯍꯥꯏꯕꯅꯤ ꯅꯪꯅ ꯍꯥꯏꯕꯗꯨꯗꯤ ꯑꯉꯥꯡꯈꯩꯅ ꯍꯧꯖꯤꯛ ꯉꯥꯡꯅꯕꯒꯤ ꯋꯥꯔꯤꯗꯨꯅꯦꯕ ꯅꯪꯅ ꯍꯥꯏꯔꯤꯗꯣ ꯑꯩꯅ ꯈꯪꯉꯤꯁꯤꯅꯀꯣ ꯊꯥꯏꯅ ꯑꯍꯜ ꯂꯃꯟꯁꯤꯡꯅ ꯍꯥꯏꯕꯗꯣ ꯑꯗꯨꯗ ꯍꯥꯏꯕꯤꯒꯦ ꯒꯥꯡꯃꯩ ꯅꯨꯄꯤꯅ ꯅꯠꯇꯦꯕ ꯍꯣꯏ ꯒꯥꯡꯃꯩ ꯅꯨꯄꯤꯅ ꯍꯥꯏꯔ ꯍꯥꯏꯗꯤ ꯍꯥꯏꯔꯅꯤ ꯀꯔꯤꯒꯤꯅꯣ ꯍꯥꯏꯕꯗꯤ ꯅꯨꯄꯤꯗꯣ ꯀꯥꯡꯃꯩ ꯅꯨꯄꯤꯅ ꯒꯥꯡꯉꯩꯒꯤ ꯅꯨꯄꯥꯗꯨ ꯆꯦꯟꯈ꯭ꯔꯕꯅꯤꯅ ꯏꯃꯨꯡ ꯑꯗꯨꯗ ꯂꯩꯈ꯭ꯔꯅꯤꯅ ꯒꯥꯡꯃꯩ ꯑꯣꯟꯈ꯭ꯔꯕꯅꯤ ꯑꯗꯨ ꯑꯁꯦꯡꯕꯒꯤꯗꯤ ꯀꯥꯃꯩ ꯅꯨꯄꯤꯅꯦꯕ
ꯑꯣ ꯈꯥꯃꯩ ꯍꯣꯏꯔꯣ ꯍꯣꯏꯅꯦ ꯀꯥꯃꯩ ꯁꯨ ꯆꯤꯟ ꯀꯜꯂꯤꯅꯤ
ꯏꯪ ꯇꯥꯞꯄꯅꯤꯗ
ꯑꯩ ꯐ꯭ꯔꯦꯟ ꯌꯥꯝ ꯂꯩꯗ ꯒꯥꯡꯃꯩꯁꯨ ꯀꯃꯩꯁꯨ
ꯍꯣꯏ ꯂꯩꯔꯝꯕꯁꯨ ꯌꯥꯏ ꯑꯩꯒꯤꯁꯨ ꯃꯌꯥꯝ ꯂꯩ
ꯍꯩꯔꯝꯕꯁꯨ ꯌꯥꯏ ꯅꯠꯇꯦ ꯂꯩꯕꯅꯤ
ꯍꯣꯏ
ꯂꯩꯌꯣ ꯑꯗꯣ ꯑꯩ ꯂꯩꯇꯦꯗꯨꯗꯤ ꯍꯥꯏꯗꯦꯗꯅꯗꯣ
ꯅꯪꯒꯤꯗꯨ ꯌꯥꯝ ꯊꯥꯖꯗꯕꯒꯤ ꯃꯑꯣꯡꯗ ꯑꯩꯅ ꯐꯥꯒꯤ ꯇꯧꯕ ꯇꯥꯏꯕꯇ ꯑꯩꯗꯤ ꯐꯥꯒꯤ ꯇꯧꯕ ꯍꯥꯏꯇꯕꯅꯤꯀꯣ ꯑꯃ ꯅꯪ ꯑꯩꯅ ꯋꯥ ꯉꯥꯡꯕ ꯋꯥꯁꯦ ꯐꯩꯈꯤꯅꯦꯅ ꯂꯧꯧꯕꯅꯤꯅꯦ
ꯐꯥꯒꯤꯅꯤꯅꯗꯤ ꯂꯧꯗꯦꯗ ꯑꯩꯁꯨ ꯁꯨꯝ ꯑꯩꯅ ꯍꯥꯏꯕꯗꯤꯀꯣ ꯂꯩꯔꯝꯕꯁꯨ ꯌꯥꯏꯑ ꯍꯥꯏꯕ ꯂꯩꯔꯝꯃꯣꯏ ꯑꯗꯨꯗꯤ ꯍꯥꯏꯗꯤꯅꯦ ꯑꯗꯨꯁꯨ ꯀꯣ ꯀꯩꯒꯤꯅ ꯍꯥꯏꯕꯗꯤ ꯑꯩꯅ ꯍꯣꯏ ꯂꯩ ꯍꯣꯏ ꯂꯩꯌꯦ ꯍꯥꯏꯔꯗꯤ ꯀꯩ ꯍꯥꯏꯅꯤ ꯂꯣꯟꯗꯣ ꯀꯩ ꯍꯥꯏꯁꯤꯔꯥ ꯈꯦꯠꯅꯈ꯭ꯔꯦꯕ ꯑꯃꯨꯛꯀ ꯄꯨꯔꯥ ꯈꯪꯕꯒꯤ ꯇꯥꯏꯞꯇ ꯈꯔ ꯈꯪꯕꯩꯇꯕꯗ ꯉꯥꯡꯉ ꯑꯗꯨ ꯑꯩꯗꯤ ꯈꯗ ꯂꯩꯔꯝꯕꯁꯨ ꯌꯥꯏ ꯑꯦꯕ ꯋꯥꯔꯤꯅꯤꯗ
ꯁꯤꯁꯤꯡꯅꯦꯅꯦ ꯅꯪꯁꯦ
ꯑꯗꯣ ꯑꯩꯁꯨ ꯀꯩ ꯍꯥꯏꯅꯤ ꯈꯪꯗꯦꯗꯣ ꯁꯤꯡꯉꯅ
ꯄꯪꯕ꯭ꯔꯥ ꯍꯥꯏꯔꯣꯏ ꯁꯤꯡꯔꯝꯃꯤꯅꯤ
ꯑꯩꯁꯦ ꯃꯇꯧ ꯌꯥꯝ ꯃꯥꯟꯗꯅ ꯋꯥ ꯉꯥꯡꯕꯒ ꯌꯥꯝ ꯍꯩꯌꯦꯅ ꯍꯥꯏꯕꯅꯦ ꯑꯩꯕꯣ ꯀꯔꯤ ꯀ ꯑꯉꯥꯡ ꯑꯣꯏꯔꯤꯉꯩꯗꯗꯤꯀꯣ ꯋꯥꯁꯦ ꯄꯥꯛ ꯉꯥꯡꯗꯦ ꯑꯗꯨꯒ ꯀꯩ ꯍꯥꯏꯅꯤ ꯏꯃꯨꯡꯒꯤ ꯃꯤ ꯅꯠꯇꯅ ꯑꯇꯣꯞꯄ ꯃꯤ ꯋꯥꯔꯤ ꯁꯥꯟꯅꯕ ꯒꯨꯝꯕ ꯑꯩꯁꯦ ꯌꯥꯝ ꯇꯧꯗꯦꯕ ꯑꯉꯥꯡ ꯑꯣꯏꯔꯤꯉꯩꯗ ꯏꯀꯥꯏ ꯊꯤꯕ ꯌꯥꯝꯅ
ꯊꯤꯕꯤ
ꯍꯣꯏ
ꯑꯗꯨ ꯍꯧꯖꯤꯛꯇꯤ ꯄꯨꯔꯥ ꯋꯥ ꯌꯥꯝ
ꯑꯁ ꯍꯧꯖꯤꯛꯇꯤ ꯂꯣꯏꯔꯦ ꯄꯦꯄꯥ ꯄꯦꯄꯥ ꯄꯦꯄꯥ ꯄꯦꯄꯥ
ꯄꯦꯔꯣꯠ ꯃꯥꯗꯔꯒꯤ ꯇꯥꯏꯞꯇ
ꯑꯍꯣꯏ
ꯃꯤꯇꯔ ꯄꯥꯜꯂꯗꯤ ꯄꯩꯁꯥ ꯌꯥꯝ ꯆꯠꯀꯅꯤ ꯅꯪꯒꯤ ꯆꯤꯟꯁꯦ ꯄꯩꯁꯥ ꯌꯥꯝ ꯆꯥꯠꯀꯅꯤ ꯑꯁ ꯊꯥꯛꯄ ꯉꯝꯃꯣꯏ ꯅꯪꯁꯦ ꯑꯩꯕꯨ ꯂꯧꯁꯤꯔꯥ ꯂꯧꯔꯣꯏꯁꯤꯔꯥ ꯒ꯭ꯌꯥꯟ ꯇꯥꯗ꯭ꯔꯦꯗ ꯑꯩꯁꯤ ꯅꯪ ꯂꯧꯁꯤꯔꯥ ꯂꯧꯔꯣꯏꯁꯤꯔꯥ ꯒ꯭ꯌꯥꯟ ꯇꯥꯗ꯭ꯔꯦ
ꯑꯩꯗꯣ
ꯇꯧ ꯍꯥꯏꯕ꯭ꯔꯣ
ꯂꯧꯕꯤꯔꯅꯨ
ꯑꯗꯨꯅ ꯐꯒꯗ꯭ꯔꯣ ꯅꯪ ꯃꯥꯡꯉꯅꯤꯀꯣ
ꯑꯩꯗꯤ ꯀꯔꯤꯁꯨ ꯀꯥꯏꯗꯦ
ꯂꯥꯁꯇ ꯅꯨꯄꯥ ꯑꯃꯁꯨ ꯐꯪꯉꯣꯏꯀꯣ ꯑꯩꯅ ꯂꯧꯗ꯭ꯔꯒꯗꯤ ꯍꯣꯏꯗ ꯐꯪꯗ꯭ꯔꯁꯨ ꯑꯩꯅ ꯂꯧꯔ ꯂꯣꯏꯔꯦꯀꯣ ꯑꯃꯨꯛꯀ
ꯌꯥꯔꯣꯏꯗ ꯑꯩꯗꯤ ꯅꯨꯄꯥꯅ ꯅꯨꯄꯤ ꯑꯅꯤ ꯑꯍꯨꯝ ꯂꯣꯟꯕꯗꯨꯗ ꯂꯩꯅꯤꯡꯗꯦꯗ
ꯂꯩꯕꯅꯤ ꯅꯨꯡꯉꯥꯏꯕꯅꯤꯗ ꯅꯪꯁꯨ ꯄꯨꯡꯍꯥꯏ ꯍꯥꯏꯅꯨ ꯍꯩ ꯑꯦꯗꯖꯁ ꯇꯧꯔ ꯂꯣꯏꯔꯦꯅꯦ ꯅꯣꯏ ꯅꯨꯄꯤꯁꯤꯡꯁꯤ ꯊꯃꯣꯏ ꯌꯥꯝ ꯐꯠ ꯀꯟꯃꯜꯂꯦꯗ ꯐꯠꯇꯦꯗ ꯃꯕꯨꯛ
ꯀꯩ ꯏꯔꯣꯅꯦ ꯑꯗꯨꯕꯣ ꯖꯁ ꯇꯧꯕ ꯌꯥꯔꯣꯏꯗ꯭ꯔꯣ
ꯀꯥꯏ ꯃꯤꯕꯨ ꯍꯦꯛꯇ ꯌꯨꯁ ꯇꯧꯕ ꯌꯥꯕ꯭ꯔꯣꯅꯦ
ꯃꯤꯁꯦ ꯀꯩ ꯍꯥꯏꯒꯅꯤ ꯃꯤꯁꯦ ꯄꯪꯉꯦꯅ ꯑꯃꯁꯨ ꯄꯪ ꯄꯪ ꯄꯪ ꯄꯪꯗ ꯁꯤꯖꯤꯟꯅꯕꯁꯨ ꯐꯠꯇꯕꯅꯤꯀꯣ ꯄꯥꯞ ꯄꯨꯨꯒꯅꯤ
ꯆꯨꯝꯃꯦ ꯆꯨꯝꯃꯦ ꯅꯪ ꯍꯥꯏꯕꯗꯨ ꯆꯨꯝꯃꯦ ꯑꯩꯁꯨ ꯒ꯭ꯌꯥꯟ ꯇꯥꯥꯏꯌꯦ
ꯑꯗꯨ ꯅꯦ ꯅꯪꯅ ꯒ꯭ꯌꯥꯟ ꯇꯔ ꯀꯅꯥ ꯒ꯭ꯌꯥꯟ ꯅꯪꯗꯤ ꯑꯍꯟꯅꯤ ꯑꯩꯗꯤ ꯑꯉꯥꯡꯅꯦ ꯑꯍꯟꯅꯤ ꯍꯣꯏ ꯌꯦ ꯅꯪ ꯍꯧꯖꯤꯛ ꯈꯛꯇ ꯈꯪꯕ꯭ꯔꯕ ꯅꯪ ꯑꯍꯟꯅꯤ ꯍꯥꯏꯕ
ꯅꯪꯅ ꯍꯥꯏꯕꯤꯌ ꯈꯪꯕ ꯅꯪꯅ ꯍꯥꯏꯕꯗꯣ ꯌꯥꯝ ꯄꯛꯇꯦꯀꯣ ꯑꯉꯥꯡꯅ ꯅꯪꯒꯤ ꯃꯈꯣꯟꯗꯣ ꯑꯉꯥꯡꯅ ꯑꯍꯥꯟ ꯁꯥꯏꯕ ꯑꯩꯈꯣꯏꯗꯨꯅꯤ ꯍꯥꯏꯕꯗꯨ ꯐꯛꯇꯦꯀꯣ
ꯑꯗꯣ ꯍꯣꯏ ꯃꯥꯂꯦ ꯀꯩ ꯍꯥꯏꯅꯤ ꯑꯉꯥꯡꯅ ꯑ ꯊꯥꯟꯒꯤ ꯂꯣꯟꯗꯥꯗ ꯉꯥꯡꯉꯒ ꯉꯥꯡꯕꯗꯣ
ꯑꯁ ꯑꯉꯥꯡ ꯑꯣꯏ ꯅꯪꯁꯦ ꯑꯗꯨꯗꯤ ꯑꯩꯁꯦ ꯑꯉꯥꯡꯅꯦꯅ ꯈꯟꯕ ꯆꯤꯡꯅꯕ꯭ꯔꯕ
ꯀꯩ ꯍꯥꯏꯒꯅꯤ ꯑ ꯍꯣꯏ ꯑꯉꯥꯡ ꯍꯥꯏꯁꯦ ꯌꯥꯝꯅ ꯑꯉꯥꯡ ꯅꯠꯇꯦ ꯑ ꯑꯩꯅ ꯁꯨꯝ ꯈꯟꯕꯗꯀꯣ ꯑ ꯅꯪꯅꯗꯤ ꯍꯥꯏꯗꯤꯅꯀꯣ ꯑꯗꯣ ꯑꯩꯅ ꯁꯨꯝ ꯈꯟꯕꯗ ꯅꯪꯁꯦ ꯆꯍꯤꯁꯦ ꯍꯧꯖꯤꯛ ꯑ ꯇ꯭ꯋꯦꯟꯇꯤ ꯐꯥꯏꯚ ꯇ꯭ꯋꯦꯟꯇꯤ ꯁꯤꯛꯁ ꯑꯗꯨꯃꯥꯏꯅ ꯂꯩꯔꯝꯒꯗꯧ ꯃꯥꯟꯕ
ꯅꯍꯥꯟꯒꯦ ꯇꯧꯋꯦ
ꯀꯩꯒꯤꯅꯣ ꯍꯥꯏꯕꯗꯤ ꯁꯤꯒꯤ ꯃꯇꯥꯡꯗꯀꯣ ꯑꯁꯤꯒꯤ ꯆꯍꯤ ꯃꯇꯥꯡꯁꯤꯗꯀꯣ ꯀꯔꯤ ꯍꯥꯏꯅꯤ ꯅꯨꯄꯥꯁꯤꯡꯁꯨ ꯅꯨꯄꯤꯕꯨ ꯋꯥ ꯉꯥꯡꯕ ꯌꯥꯝ ꯍꯩꯕ ꯊꯦꯝꯕ ꯌꯥꯝ ꯍꯩꯕ ꯃꯇꯥꯡ ꯑꯣꯏꯕꯅꯦꯕ
ꯈꯪꯕꯒꯤ ꯃꯑꯣꯡꯅꯤꯅꯦ
ꯑꯦ ꯍꯅꯤ
ꯑ ꯂꯩꯁꯥꯕꯤꯕꯤ ꯁꯔꯤ ꯂꯩꯁꯥꯕꯤ ꯁꯔꯤꯅꯤꯅꯦ ꯅꯪꯁꯦ ꯑꯗꯨꯗꯤ
ꯑꯩꯅ ꯑꯣꯏꯅ ꯑꯍꯟ ꯑꯣꯏꯔꯝꯗꯅꯀꯣ
ꯎ ꯏꯁꯥꯕꯤ ꯁꯔꯤ ꯑꯣꯏꯔꯦ ꯅꯪ ꯂꯩꯁꯥꯕꯤ ꯁꯔꯤꯁꯨ ꯐꯖꯩꯗ ꯑꯃꯔꯣꯝꯗꯀꯣ
ꯍꯣꯏ ꯑꯁ ꯌꯥꯝ ꯊꯤꯒꯅꯦ ꯌꯥꯝ ꯊꯤ ꯍꯥꯏ ꯋꯥꯅꯦ
ꯍꯥꯏꯕꯗꯤ ꯆꯍꯤ ꯊꯥꯔꯇꯤ ꯊ꯭ꯔꯤ ꯊꯥꯔꯇꯤ ꯊ꯭ꯔꯤ ꯌꯧꯔꯁꯨ ꯐꯖꯕ ꯌꯥꯝ ꯂꯩꯑꯕ ꯆꯍꯤ
ꯍꯣꯏ ꯑꯩꯁꯨ ꯐꯖꯩꯌꯦ ꯑꯗꯨꯕꯨꯗꯤ
ꯑꯗꯨꯒꯤ ꯑꯩꯗꯤ ꯆꯍꯤ ꯊꯥꯔꯇꯤ ꯊ꯭ꯔꯤ ꯌꯔꯁꯨ ꯁꯛ ꯐꯖꯔꯗꯤ ꯑꯗꯨꯝ ꯂꯧꯁ꯭ꯔꯥ ꯈꯟꯕ
ꯅꯪꯒꯤꯁꯤꯗꯤ ꯀꯔꯤ ꯍꯥꯏ ꯈꯥꯖꯔꯤꯈ ꯌꯥꯏ ꯑꯉꯥꯡ ꯑꯣꯏꯔꯁꯨ ꯑꯍꯟ ꯑꯣꯏꯔꯁꯨ
ꯍꯣꯏ ꯑꯉꯥꯡꯅꯁꯨ ꯑꯍꯟꯁꯤ
ꯅꯪꯅꯤ ꯆꯩ ꯆꯩꯅꯤꯌꯦꯅ
ꯐꯖꯕꯗ ꯌꯦꯡꯕꯅꯤ ꯑꯁꯦꯡꯕ ꯍꯩꯕꯤꯒꯤꯗꯤ ꯅꯨꯄꯥꯗꯤ ꯅꯨꯄꯤ ꯁꯛ ꯐꯖꯕꯗꯤ ꯌꯦꯡꯉꯦ
ꯑꯗꯨꯗ ꯁꯛ ꯐꯖꯕ ꯁꯛ ꯐꯖꯕ ꯌꯦꯡꯉꯒ ꯀꯩ ꯇꯧꯗꯣꯏꯣ ꯁꯛꯅ ꯆꯥ ꯍꯦꯡꯅꯕꯁꯨ ꯅꯠꯇꯕ
ꯑꯁ ꯁꯛꯇꯣ ꯑꯗꯨꯝ ꯌꯦꯡꯉꯒ ꯆꯥꯛ ꯂꯥꯝꯕꯁꯨ ꯑꯗꯨꯝ ꯆꯥꯛꯁꯨ ꯂꯥꯝꯃꯔꯣꯏ ꯆꯥꯛ ꯂꯥꯝꯕꯁꯨ ꯊꯜꯂꯦ ꯁꯛ ꯌꯦꯡꯂꯡꯒ ꯑꯗꯨꯝ ꯊꯕꯛ ꯁꯨꯅꯤꯡꯗꯕꯁꯨ ꯁꯨꯅꯤꯡꯂꯛꯑꯦ
ꯑꯁ ꯂꯣꯏꯔꯦꯍꯦ ꯅꯨꯨꯄꯥꯒꯤ ꯊꯝꯃꯣꯏꯁꯤꯗꯤ ꯀꯩꯅꯣ ꯁꯤꯗꯤ ꯑꯗꯨꯏꯗꯤ ꯅꯨꯄꯤ ꯀꯩ ꯍꯥꯏꯅꯤ ꯁꯥꯛꯊꯤꯕꯁꯤꯡꯁꯦ ꯀꯔꯤ ꯍꯥꯏꯅꯤ ꯁꯛꯁꯦ ꯃꯤꯒꯤ ꯑꯇꯣꯞꯄꯒꯤ ꯃꯩꯗꯥꯜ ꯂꯧꯔꯁꯨ ꯐꯖꯩ ꯑꯗꯨꯝ ꯍꯥꯏꯔ ꯂꯧꯈ꯭ꯔꯅꯤꯅꯦꯀꯣ ꯑꯗꯨꯗꯤ
ꯍꯣꯏ
ꯅꯣꯣꯔꯦ ꯑꯗꯨꯗꯤ ꯅꯨꯄꯥꯁꯤꯁꯨ ꯄꯪꯉꯦꯅ ꯑꯗꯨꯗꯤ ꯁꯛꯇ ꯌꯦꯡꯉꯗꯤ ꯂꯣꯏꯔꯗꯅ ꯃꯥꯒꯤ ꯀꯔꯤ ꯍꯥꯏꯅꯤ ꯍꯣꯏꯗ ꯑꯗꯨꯕꯨꯗꯤ ꯃꯤ ꯃꯤꯒꯤ ꯃꯤꯠꯅꯤ ꯑꯗꯨ ꯑꯣꯏꯔꯁꯨ
ꯅꯪꯁꯤ ꯐꯖꯒꯗꯧꯕ ꯃꯥꯟꯥꯟꯕ
ꯑꯔꯥ ꯍꯣꯏ ꯃꯤꯅꯗꯤ ꯐꯖꯅ ꯍꯥꯏꯕꯅꯦ ꯑꯗꯨ ꯑꯗꯣ ꯏꯁꯥꯅꯗꯤ ꯐꯖꯩꯔꯗꯤ ꯍꯥꯏꯗꯦꯀꯣ
ꯌꯥꯏ ꯌꯥꯏ ꯅꯪꯒꯤ ꯅꯪꯒꯤ ꯀ꯭ꯋꯥꯂꯤꯇꯤꯗꯣ ꯑꯩ ꯅꯪꯒꯤ ꯀ꯭ꯋꯥꯂꯤꯇꯤꯗꯣ ꯑꯩ ꯄꯥꯃꯤꯅꯤꯡꯒꯤ ꯃꯥꯏꯟꯁꯦꯠꯇꯣ ꯅꯪ ꯃꯁꯛ ꯐꯖꯔꯒ ꯅꯪꯅ ꯐꯖꯩꯌꯦ ꯍꯥꯏꯗꯕꯤ ꯃꯤꯅ ꯍꯥꯏꯍꯟ ꯌꯥꯏ
ꯑꯗꯣ ꯑꯩꯅ ꯐꯖꯩ ꯐꯖꯩꯌꯦ ꯍꯥꯏꯕ ꯅꯣꯡꯅꯤꯡꯒꯤꯗ
ꯑꯪꯀꯜ ꯀꯧꯈ꯭ꯔꯣ ꯏꯕꯣ
ꯀꯧꯗꯤꯗ
ꯑꯩꯗꯤ ꯑꯍꯟ ꯑꯣꯏꯔꯁꯨ ꯑꯉꯥꯡ ꯑꯣꯏꯔꯁꯨ ꯃꯤꯡ ꯁꯦꯠꯇꯕꯤꯅꯤ
ꯌꯥꯝꯕꯨꯡ ꯀꯧꯀꯣ ꯌꯥꯝꯕꯨꯡ ꯅꯠꯇ꯭ꯔꯗꯤ ꯃꯣꯏ ꯌꯥꯝ ꯕ ꯅꯠꯇ꯭ꯔꯗꯤ ꯀꯦꯟꯅ ꯀꯧꯍꯟꯗ꯭ꯔꯥ
ꯀꯀ ꯀꯧꯒꯦ ꯀꯀꯥ
ꯀꯥꯟ ꯑꯗꯨꯗꯤ ꯐꯖꯗ꯭ꯔꯦꯕ ꯑꯗꯨꯗꯤ ꯂꯩꯁꯥꯕꯤ ꯀꯅꯥꯅꯁꯨ ꯄꯥꯝꯃꯔꯣꯏ
ꯑꯦ ꯅꯣꯏꯣꯔꯦ